ꯑ
ꯑꯣ
ꯀꯩꯗꯧꯔꯤꯅꯣ
ꯀꯔꯤ ꯇꯧꯕꯔꯣ
ꯑꯩ ꯇꯨꯝꯃꯒ ꯂꯩꯌꯦ ꯭ꯌꯇꯤ ꯍꯥꯂꯕꯒꯤ
ꯇꯤ ꯆꯄꯣ ꯍꯥꯏꯁꯦ
ꯑꯥ ꯑꯩꯈꯣꯏ ꯅꯥꯏꯁꯤꯞ ꯆꯠꯄꯒꯤ
ꯐꯩꯅꯦ ꯋꯥꯗ꯭ꯔꯣ
ꯑꯗꯨ ꯍꯧꯗꯤ ꯃꯁꯥꯅ ꯇꯥꯕꯅꯦ ꯀꯩꯅꯣ
ꯍꯣ ꯅꯗꯤ ꯆꯥꯛ ꯌꯦꯟꯁꯥꯡ ꯊꯣꯡꯕ ꯂꯩꯏꯔꯕꯣ ꯍꯁ ꯂꯩꯕꯨꯅ
ꯔꯦ ꯆꯥꯗꯕꯈꯛ ꯉꯥꯏꯔꯦ
ꯑ ꯑꯥ ꯄꯖꯟꯁꯥꯏꯒꯤꯦ
ꯄꯅꯁꯥꯡ ꯆꯈꯤ
ꯎꯝ ꯌꯥꯝꯈ꯭ꯔꯦ ꯉꯥ ꯑꯌꯥꯏꯕꯅꯦ ꯑꯜꯂꯨꯅꯦ ꯌꯥꯝꯃꯦ
ꯌꯥꯝ ꯍꯔꯅꯤ ꯑꯗꯨ ꯍꯗꯤ
ꯄꯪꯁꯥꯏ ꯑꯣꯏꯕ
ꯑ
ꯏꯊ ꯄ ꯇꯗ ꯏꯅ ꯆ ꯏꯊꯦ ꯑꯩꯈꯣꯏ ꯍꯣꯁꯇꯦꯜ ꯑꯣꯏꯅ ꯀꯣꯛ ꯀꯣꯛ ꯂꯥꯛꯂꯒ ꯊꯣꯡꯉꯑꯕꯅꯤ
ꯐꯩꯅꯦ ꯑꯗꯨꯗꯤ ꯅꯣꯏꯗꯤ
ꯎ ꯏꯁ ꯍꯥꯎꯒꯥꯟꯗ
ꯎꯝ ꯐꯩ ꯐꯩ ꯑꯗꯨꯃꯥꯏꯅ ꯇꯧꯕꯁꯨ ꯂꯩꯔꯗꯤ
ꯎꯝ
ꯉꯁꯤꯗꯤ ꯐ꯭ꯔꯤ ꯂꯩ ꯂꯩꯔꯦ ꯐ꯭ꯔꯤꯕ
ꯎꯝ ꯁꯤꯔꯤ
ꯑꯗ ꯁꯤꯁꯦ ꯊꯕꯛ ꯇꯧꯔꯣꯏꯔ ꯀ꯭ꯂꯥꯁꯥ ꯆꯠꯀꯅꯤ ꯀꯁꯠꯂꯒ ꯑꯂꯑꯒ ꯊꯕꯛꯒꯨꯝꯕ ꯌꯦꯡꯁꯤꯟꯂꯅꯤꯔꯣ ꯑꯗꯨꯝ ꯇꯦꯟ ꯇꯧꯈ꯭ꯔꯅꯤ ꯅꯨꯃꯤꯠꯁꯦ ꯀꯃꯥꯏꯅ ꯇꯧꯒꯗ꯭ꯔꯣꯗꯤ ꯈꯪꯗꯦ ꯎꯝ
ꯁꯤꯁꯤ
ꯑꯗꯨꯝ ꯄꯨꯡ ꯂꯦꯟ ꯂꯦꯟꯕ ꯍꯥꯏꯕꯅꯤ ꯅꯨꯃꯤꯠ ꯇꯥꯔꯀꯥꯟꯗꯅ ꯆꯥꯛ ꯃꯨꯛ ꯊꯣꯡꯕ
ꯎꯝ
ꯅꯨꯡꯗꯥꯡ ꯇꯥꯔꯦ ꯆꯥꯛ ꯆꯥꯔꯅꯤ ꯎꯝ ꯇꯨꯝꯃꯗꯤ ꯕꯣꯜ ꯌꯦꯡꯕꯅ ꯌꯦꯡꯉꯦ ꯍꯧꯒꯠꯂꯗꯤ ꯎꯝ ꯁꯤꯅꯤ ꯃꯉꯥꯏꯔꯦ ꯀꯩꯅꯣ ꯈꯦꯠꯅꯕ ꯑꯝꯇ ꯂꯩꯇꯦ ꯌꯦꯗꯦꯗ ꯑꯈꯣꯏꯕꯨꯗꯤ ꯕꯣꯜꯒꯗꯣ ꯏꯄꯥꯝꯗ꯭ꯔꯦ ꯌꯦꯡꯗ꯭ꯔꯦ
ꯀꯔꯤꯀꯔꯤ ꯀꯟꯇ꯭ꯔꯤꯕꯨ ꯁꯞꯄꯣꯔꯠ ꯇꯧꯕ꯭ꯔꯥ
ꯀꯩꯑꯕ
ꯀꯣꯟꯇ꯭ꯔꯤ ꯀꯔꯤ ꯀꯔꯤ ꯀꯣꯟꯇ꯭ꯔꯤꯕꯨ ꯅꯪ ꯁꯞꯄꯣꯔꯠ ꯇꯧꯕ꯭ꯔꯥ ꯍꯥꯏꯕ
ꯀꯥꯏ ꯁꯞꯄꯣꯔꯠ ꯇꯧꯕ ꯃꯤꯒ ꯂꯩꯇꯦꯗ ꯏꯊꯟꯇ ꯇꯧꯖꯩ
ꯌꯥꯏꯅ ꯑꯗꯨꯗꯤ
ꯅꯪꯗꯤ ꯌꯦꯡꯕ꯭ꯔꯣ
ꯎꯝ ꯑꯔꯖꯦꯟꯇꯤꯅꯥ ꯖꯕꯦꯟꯗꯤ
ꯏ ꯃꯥꯏ ꯁ꯭ꯄꯦꯟꯒꯤ ꯀꯩꯕ ꯅꯨꯄꯥ ꯃꯡ ꯑꯃ ꯌꯥꯝ ꯏꯪꯒꯣ ꯋꯥꯡꯕ ꯅꯨꯄꯥꯗ
ꯀꯅꯥꯅꯣ
ꯑꯁ ꯑꯉꯥꯡ ꯌꯥꯝ ꯑꯣꯏꯕ ꯅꯨꯄꯥꯅꯤꯅꯦ
ꯌꯥꯝ ꯃꯥ ꯍꯥꯏꯕ꯭ꯔꯥ
ꯑꯗꯨ ꯇꯤꯟꯗꯨ ꯅꯠꯇ꯭ꯔꯣ ꯁ꯭ꯄꯦꯟꯁꯦ
ꯑ ꯑ ꯃꯣꯏꯁꯤ ꯃꯥꯁꯤ ꯌꯥꯎꯕꯅꯤ
ꯎꯝ
ꯃꯥꯒꯤ ꯄ꯭ꯂꯦ ꯐꯖꯥꯏꯌꯦ ꯃꯥꯁꯨ
ꯅꯪꯗꯤ ꯑꯗꯨꯝ ꯂꯩꯔꯅꯤ
ꯑ ꯑ ꯃ
ꯆꯥ ꯐꯩ ꯐꯩ ꯂꯧꯒꯗꯕꯅꯤ ꯀ꯭ꯂꯥꯁꯁꯤꯁꯨ
ꯇꯨꯝꯅꯤꯡꯉꯒ ꯑꯃ ꯂꯩꯕꯅꯤ ꯀ꯭ꯂꯥꯁꯁꯦ
ꯍꯥ
ꯑ ꯈ ꯇꯔ ꯑꯃ ꯀ ꯍꯣ
ꯂꯥꯛ ꯇꯣꯏꯔꯣ
ꯑ ꯅꯪꯗꯤ ꯀꯗꯥꯏꯋꯥꯏꯗ ꯂꯩꯒꯦ ꯍꯧꯖꯤꯛꯀꯥꯥꯟ
ꯀꯩ ꯍꯥꯏꯕꯅꯣ
ꯅꯪꯁꯨ ꯏꯝꯐꯥꯜ ꯍ ꯋꯥꯏꯗ ꯂꯩꯕ꯭ꯔꯥ
ꯍꯜꯂꯣ ꯎ ꯐꯥꯜ ꯏꯝꯐꯥꯜ ꯋꯥꯏ ꯗꯩꯅꯤ ꯍꯥꯏ ꯇꯔꯦ
ꯑ ꯑꯥ
ꯅꯪꯗꯨ ꯇꯥꯗꯕ ꯃꯥꯥꯟꯗ
ꯎꯝ ꯄꯥꯡꯄ
ꯈꯔ ꯅꯨꯡꯉꯥꯏꯇꯕꯅꯤꯅ
ꯎꯝ
ꯑꯗꯨꯏꯅꯤꯗ
ꯅꯃꯥꯟꯅꯕꯤꯁꯤꯡꯒ ꯂꯩꯃꯤꯟꯅꯕ꯭ꯔꯥ
ꯅꯕꯨꯗꯤ ꯌꯨꯝꯗ ꯂꯩꯕꯅꯤꯅ ꯂꯣꯏ ꯑꯗꯨꯝ ꯃꯤ ꯌꯨꯝ ꯃꯤꯁꯤꯡ ꯂꯣꯏ ꯂꯩꯏꯗ ꯑꯗꯨꯝ ꯅꯨꯡꯉꯥꯏꯕꯅꯤꯅ ꯎꯝ ꯅꯨꯡꯉꯥꯏꯔ
ꯑ
ꯌꯨꯝꯗ ꯂꯩꯕꯃꯨꯛ ꯅꯨꯡꯉꯥꯏꯕ ꯂꯩꯇꯦ ꯀꯩꯅꯩꯅꯣꯅꯦ
ꯍꯣꯝ ꯁꯨꯋꯤꯠ ꯍꯣꯝ ꯍꯥꯏꯕꯗꯨꯅꯤ
ꯑ
ꯀꯅꯥ ꯀꯅꯥ ꯂꯩꯒꯦ ꯅꯪꯗꯤ ꯅꯣꯏ ꯍꯣꯁꯇꯦꯜ ꯂꯩꯕꯅꯤ ꯃꯤ ꯃꯌꯥꯝ ꯂꯩꯔꯝꯅꯤ
ꯑꯉ ꯌꯥꯉ ꯑꯩꯈꯣꯏ ꯏꯔꯛꯅ ꯃꯤꯠꯇ꯭ꯔꯣ ꯂꯩꯌꯦ
ꯀꯁꯤ ꯌꯥꯈꯗꯤ ꯀꯕ
ꯑꯗꯨ ꯑꯣꯏꯔꯒ ꯏꯃꯎ ꯃꯔꯔꯤꯦ ꯑꯗꯨ ꯑꯣꯏꯔꯒ ꯑꯦꯅꯦꯖꯤ ꯑꯃ ꯑꯩꯈꯣꯏ ꯃꯤ ꯄ꯭ꯔꯣꯕꯒꯤ ꯋꯥꯔꯝ ꯃꯥ ꯁꯤꯦꯌꯔ ꯇꯧꯋꯦꯕ
ꯀꯆꯥ ꯠ ꯃꯟꯅꯗꯨꯖ ꯂꯩꯕ ꯅꯨꯡꯉꯥꯏꯕ꯭ꯔꯣ ꯃꯤ ꯃꯌꯥꯝ ꯂꯩꯕꯗꯣ ꯁꯥꯕ ꯅꯨꯡꯉꯥꯏꯔꯝꯃꯣꯏ ꯑꯅꯦ
ꯏ ꯃꯥꯔꯁꯁ ꯑꯦꯣꯔ ꯌꯕ ꯄꯥꯟꯗꯕ ꯈ ꯆꯕ ꯇ ꯃꯤꯂꯣ
ꯐ ꯁꯔꯦ ꯗꯀꯣ ꯆꯂꯣ
ꯑ ꯑ
ꯀꯣꯏ ꯆꯕꯅ ꯐꯥꯔꯒꯅ
ꯑ
ꯂꯣꯏ ꯃꯣ ꯀꯣꯏ ꯊꯣꯛꯎꯅꯦ
ꯑꯦꯖꯝꯁꯨ ꯅꯥꯔ꯭ꯃꯤꯅ ꯎꯄꯥꯏ ꯂꯩꯇ
ꯎꯝ ꯎꯝ ꯍꯝ ꯀꯕ
ꯑꯩꯈꯣꯏꯗꯤ ꯖꯨꯂꯥꯏ ꯂꯥꯁ ꯖꯨꯂꯥꯏ ꯂꯥꯁ ꯑꯣꯒꯁ ꯐꯥꯔꯁꯇ ꯑꯦꯝ ꯑꯦꯟ ꯁꯤ ꯑꯦꯛꯖꯥꯝ ꯂꯩꯔꯅꯤ
ꯎꯝ ꯀꯣꯏꯁꯨ ꯂꯩ ꯑꯗꯨꯝ ꯎꯝ ꯑꯩꯈꯣꯏꯅ ꯁꯟꯗꯦꯗ ꯂꯩꯕ ꯗꯤꯁ ꯀꯃꯤ ꯁꯟꯗꯦ ꯅꯨꯡꯉꯥꯏꯗꯧꯔꯤ ꯑꯦꯛꯖꯥꯝꯁꯤꯁꯦ ꯑꯩꯒꯤ ꯏꯁꯛ ꯏꯔꯒ ꯊꯝꯃꯨꯒꯦ ꯈꯜꯂꯤ
ꯇꯔꯤ ꯄꯥꯟꯗꯕꯨꯄꯦ ꯆ
ꯀꯩꯕ
ꯀꯤ ꯄꯥꯗꯨꯥ ꯑꯦꯁꯥꯝꯗꯤ ꯀꯥꯦ
ꯑꯁ ꯂꯥꯏꯔꯤꯛꯀꯤ ꯋꯥꯗ ꯍꯥꯏꯔꯅꯨ ꯃꯁꯛ ꯐꯎꯗꯕ ꯆꯍꯤ ꯃꯔꯤ ꯃꯉꯥ ꯑꯣꯏꯔꯝꯅꯤ ꯕꯣꯔꯤꯡ ꯑꯣꯏꯗ꯭ꯔꯣ ꯊꯟꯗꯛꯁꯦ
ꯀꯔꯗꯤꯕꯦ
ꯑꯣ
ꯑ
ꯑꯣꯏꯒꯤꯅꯤꯅꯦ ꯅꯨꯡꯁꯥ ꯈꯨꯠꯁꯥꯗꯨꯒ ꯑꯁ ꯕꯤꯕꯂ ꯁꯨꯔꯅꯤ ꯀꯣꯏꯔꯕ ꯅꯅꯥꯛꯇꯒ ꯂꯩꯕ ꯐꯥꯎ ꯌꯥꯔ ꯏꯔꯣꯏꯗꯕ ꯃꯇꯝꯗ ꯂꯥꯛꯈꯤꯗꯣꯏꯅꯤ ꯁꯍꯟ ꯁꯥꯍꯟꯗꯅ
ꯍ
ꯍꯟꯗꯛꯁꯦ ꯅꯨꯡꯁꯥ ꯌꯥꯝ ꯁꯥꯏꯅꯦ ꯃꯅꯤꯄꯨꯔꯒꯤ ꯋꯦꯗꯔꯁꯦ ꯀꯩ ꯇꯧꯔꯤꯖꯥꯠꯅꯣ ꯏꯝꯐꯥꯜꯒꯤꯁꯦ
ꯑꯣ ꯌꯥꯝꯅꯗꯤ ꯁꯥꯌꯦ ꯀ ꯂꯣꯡ ꯂꯣꯡꯔ ꯑꯃ ꯆꯒꯅꯤꯗ ꯍꯣꯏ
ꯑꯁꯥ ꯑꯗꯨꯒꯗꯤꯅꯅꯤ
ꯎ
ꯍꯧꯖꯤꯛꯁꯦ ꯅꯣꯡ ꯇꯥꯗꯕꯁꯦ ꯅꯨꯡꯉꯥꯏꯇꯦꯀꯣ
ꯎꯝ
ꯂꯧꯒꯒ ꯀꯩꯅꯣ ꯎꯔꯝꯗꯥꯏꯁꯤꯗꯤ
ꯍꯣꯏ ꯍꯣꯢ ꯄ꯭ꯂꯥꯟꯇꯦꯁꯟꯁꯨ
ꯁꯤꯡꯃꯤꯁꯤꯡꯒꯤꯗꯤ ꯌꯥꯝꯅ ꯋꯥꯕꯅꯤꯅ
ꯍꯣꯏ
ꯅꯨꯡꯉꯥꯏꯇꯦ ꯈꯜꯂꯨꯔꯒꯗꯤ
ꯑ
ꯏꯁꯤꯡꯁꯦ ꯌꯥꯝ ꯇꯥꯡꯉꯤꯅꯦ ꯃꯣꯏꯁꯦ ꯂꯧꯃꯤꯒꯤꯗꯤ ꯏꯁꯤꯡ ꯅꯣꯡ ꯇꯥꯗꯧꯔꯤꯁꯦ
ꯎꯝ ꯍꯣꯏ
ꯖꯨꯂꯥꯏ ꯑꯃꯨꯛ ꯊꯣꯛꯇꯔꯦ ꯖꯨꯟꯁꯤ ꯁꯨ ꯅꯣꯡ ꯇꯥꯕꯤꯗ꯭ꯔꯦ
ꯍ
ꯄꯦꯔꯦ ꯋꯥꯗꯣꯏꯔꯤ ꯀꯥꯏꯗꯒꯤꯩ ꯏꯁꯤꯡ ꯂꯧꯔꯒ ꯂꯧꯁꯤ ꯎꯗꯣꯏꯁꯤ ꯈꯪꯗꯕꯣꯏ
ꯍꯣꯏ ꯃꯥꯅꯦ
ꯑꯗꯨꯅ ꯎ ꯑꯩꯈꯣꯏꯗꯤ ꯑꯦꯛꯖꯥꯝ ꯊꯥꯗꯣꯏꯅꯦ ꯍꯥꯏꯕ ꯋꯥꯅꯤꯍꯦ ꯏꯚ ꯀꯥꯏ ꯀꯥ ꯂꯧꯗ꯭ꯔꯤ
ꯂꯩꯩꯕꯗ ꯌꯥꯗ
ꯍꯥꯥ
ꯂꯕꯨ ꯁꯪꯗꯋꯥꯏ ꯇꯥꯏꯦ ꯊꯄꯛ ꯑꯍꯥꯟ ꯑꯗꯨ ꯂꯧꯕ ꯆꯔꯨꯛ ꯂꯩꯣꯏ ꯑꯗꯨꯗ ꯄꯣꯁꯄꯣꯟ ꯇꯧꯈ꯭ꯔ ꯃꯥꯟꯕ ꯑꯩꯈꯣꯏ ꯑꯗꯨꯅ ꯑꯩꯈꯣꯏꯗ ꯏꯟꯐꯣꯔꯃꯦꯁꯟ ꯈꯪꯗꯕ ꯑꯗꯩꯗꯤ ꯅꯣꯇꯤꯁ ꯕꯣꯔꯠꯇ ꯌꯦꯡ ꯂꯥꯛꯑꯀꯥꯟꯗ ꯎꯝ ꯐꯖꯔꯦ ꯀꯩꯅꯣ ꯄꯆꯄꯟ ꯇꯔ ꯋꯥꯅꯤꯗ ꯂꯥꯁ ꯁꯟꯗꯦ ꯑꯗꯨꯋꯥꯏꯗꯣ ꯅꯤꯠ ꯑꯦꯛꯖꯥꯝ ꯔꯤꯇꯦꯛꯃꯨꯛ ꯇꯧꯗꯥꯏꯅꯦ
ꯑꯥ
ꯑꯦꯛꯖꯥꯝ ꯇꯧꯕꯗꯨ ꯑꯩꯈꯣꯏ ꯑꯩꯈꯣꯏꯒꯤ ꯃꯐꯝꯗꯨꯗ ꯁꯦꯟꯇꯔ ꯇꯥꯕꯒꯤ ꯄꯣꯁꯄꯣꯟ ꯇꯧꯕ ꯑꯗꯨꯗꯤ ꯈꯣꯖꯤ ꯐꯗꯕꯅꯤꯅ ꯆꯠꯂꯨꯨꯔꯦ ꯑꯦꯃꯤꯀꯂ ꯋꯥ ꯑꯗꯩꯕ ꯆ ꯑꯥꯁꯝ ꯆ ꯉꯔꯥꯡꯗꯒꯤ ꯑꯃꯨꯛ ꯊꯥꯍꯧꯔꯦ ꯁꯟꯗꯦꯗ ꯑꯦꯛꯖꯥꯝ ꯉꯅꯨꯡꯥꯏ ꯇꯧꯔꯤ
ꯑ
ꯠꯀꯗꯤ ꯂꯩꯇꯦ ꯑꯩ ꯑꯗꯨꯝꯕ ꯆꯠꯊꯣꯛ ꯆꯠꯁꯤꯟ ꯆꯠꯊꯣꯛ ꯆꯠꯁꯤꯟ ꯇꯧꯕꯗꯅ ꯋꯥꯗꯣꯔꯤꯕ
ꯍꯣꯏ ꯏꯦ ꯊꯥꯡꯝꯕꯒꯤꯦ
ꯀꯩꯕꯥꯥꯛ
ꯑꯩ ꯋꯥꯁꯒꯨꯝꯕ ꯇꯧꯈꯤꯒꯦ ꯊꯥꯡꯅꯒꯦ
ꯑꯣꯀꯦ ꯊꯣꯝꯗ
ꯎꯝ